ꯍꯜꯂꯣ ꯇꯥꯔꯕ꯭ꯔꯣ
ꯇꯥꯏ ꯇꯥꯏ
ꯑꯣꯏꯔꯕ꯭ꯔꯣ
ꯍꯣꯏ ꯂꯣꯏꯔꯦ
ꯍ ꯅꯨꯡꯁꯥꯁꯨ ꯊꯣꯛꯇꯦ
ꯑꯗꯨꯕꯨ ꯌꯥꯝ ꯁꯥꯗꯤ ꯁꯥꯕꯀꯣ
ꯍꯥꯥ
ꯅꯨꯡꯁꯥ ꯊꯣꯛꯇ꯭ꯔꯁꯨ ꯌꯥꯝ ꯁꯥꯗꯤ ꯁꯥꯕ
ꯑꯧ ꯁꯥꯏꯌꯦ ꯑꯗꯨꯕꯨꯗꯤ ꯆꯨꯝꯃꯦ
ꯎꯝ
ꯑꯩ ꯌꯥꯏ ꯌꯥꯏ ꯌꯥꯏ ꯌꯥꯏ ꯈ꯭ꯋꯥꯡꯒ ꯂꯣꯏ ꯅꯥꯔꯦꯅꯦꯍꯦ
ꯑꯁ ꯍꯥꯅꯨꯕꯤꯒꯤ ꯇꯥꯏꯞꯇ
ꯑꯁ ꯅꯨꯔꯦꯅꯦ ꯌꯥꯗ꯭ꯔꯦꯅꯦ
ꯀꯥꯏꯗꯅꯣꯍꯣꯏ ꯌꯥꯝ ꯑꯉꯥꯡꯅꯤ
ꯌꯥꯝ ꯑꯉꯥꯡ ꯑꯣꯏꯔꯤꯕ꯭ꯔꯣ ꯐꯩ ꯑꯗꯨꯒꯤ ꯋꯥꯈꯜ
ꯑꯅꯨꯕꯒꯤ ꯍꯅꯨꯕꯤꯒꯤ ꯐꯤꯕꯝꯗꯨꯗꯤ ꯂꯥꯛꯀꯈꯤ ꯑꯣꯏꯕ ꯍꯧꯖꯤꯛꯇꯤ
ꯂꯥꯛꯇꯧꯔꯦ ꯂꯝꯕꯤꯗ ꯀꯟꯅ ꯆꯠꯂ ꯂꯩꯔꯦ ꯌꯧꯔꯛꯇꯧꯔꯦ ꯑꯗꯨꯒꯤ
ꯋꯥꯔꯤꯗꯤ ꯌꯥꯝ ꯍꯩꯈ꯭ꯔꯦꯀꯣ ꯏꯆꯦꯁꯦ
ꯍꯩꯕꯅꯤꯅꯦ ꯍꯩꯇ꯭ꯔꯗꯤ ꯌꯥꯗꯦꯅꯦꯅꯆꯦꯁꯦ ꯈꯔ ꯑꯗꯨꯝ ꯌꯥꯕꯅꯦ ꯍꯥꯏꯇꯥꯔꯦꯅꯦ
ꯅꯨꯄꯥ ꯑꯐꯕ ꯐꯪꯕ ꯑꯣꯏꯌꯨꯀꯣ
ꯐꯪꯖꯒꯦ ꯐꯪꯖꯒꯦ ꯏꯅꯥꯎꯒꯤ ꯕꯣꯔꯗꯒꯤ ꯐꯪꯕ ꯑꯣꯏꯖꯔꯒꯦ
ꯎꯝ ꯑꯗꯨꯅꯦ
ꯊꯃꯣꯏꯁꯦꯡꯅ ꯄꯤꯕꯗꯤ ꯊꯃꯣꯏꯁꯦꯑꯦꯡ ꯄꯤꯕꯗꯤ ꯕꯣꯔꯗꯤ ꯕꯣꯔꯅꯤꯀꯣ
ꯍꯣꯏ ꯃꯥꯅꯅꯦ ꯀꯩꯅꯣ ꯑꯩ ꯃꯤꯉꯣꯟꯗ ꯍꯥꯏꯖꯤꯜꯂꯨꯕ ꯍꯩꯅꯗꯦꯕꯀꯣ
ꯑꯆꯨꯝꯕ ꯇꯧꯕ ꯃꯤꯅꯦꯕ
ꯑꯆꯨꯝꯕ ꯇꯧꯕ ꯃꯤꯅꯦꯕ ꯑꯆꯨꯝꯕꯒꯤꯗꯃꯛꯇ ꯂꯦꯞꯀꯦ ꯍꯥꯏꯅ ꯆꯥꯎꯊꯣꯛꯇꯅ ꯂꯩꯖꯔꯤꯕ ꯄꯥꯈꯪ ꯃꯆꯥꯅꯤꯕꯕꯨ ꯑꯩꯁꯦ
ꯎꯝ ꯄꯥꯈꯪ ꯃꯆꯥ ꯄꯥꯈꯪ ꯑꯥ ꯐꯩ ꯐꯩ ꯐꯩ
ꯅꯣꯏꯗꯤ ꯁꯨꯃꯥꯏꯅꯒ ꯈꯟꯈꯟ ꯊꯣꯛꯇ꯭ꯔꯕꯣ
ꯈꯟꯗꯣꯛꯏꯗ ꯑꯩꯁꯨ
ꯑ ꯑꯆꯥ ꯐꯥꯏꯅꯦ ꯑꯗꯨꯤꯗꯤ
ꯎꯝ ꯑꯩꯗꯤ ꯌꯥꯝ ꯐꯕꯅꯦ ꯐꯠꯇ ꯑꯩꯗꯤ ꯐꯠꯇꯕ ꯑꯝꯇ ꯂꯩꯇꯦ
ꯅꯪꯅ ꯄꯤꯗ ꯍꯥꯡꯉ ꯏꯅꯥꯎ ꯅꯪꯒꯤ ꯅꯒꯨꯟ ꯍꯥꯡꯉꯒꯦ ꯁ ꯇꯧꯖꯥꯠꯂꯅ ꯆꯦꯁꯦ ꯍꯥꯏꯅꯤ
ꯍꯪꯉꯣ ꯍꯪꯉꯣ ꯍꯪꯉꯣ
ꯁꯔꯥꯟ ꯇꯨꯔꯥꯟ ꯈꯨꯝꯖꯤꯜꯂꯗꯤ ꯈꯨꯝꯃꯛꯑꯗꯤ
ꯍ ꯍ ꯍꯪꯉꯣ ꯍꯪꯉꯣ ꯀꯔꯤ ꯀꯥꯏꯗꯦ ꯑ ꯅꯣꯡ ꯃꯥꯡꯉꯦ ꯅꯨꯡꯁꯤꯠ ꯀꯟꯅ ꯁꯤꯠꯂ ꯅꯣꯡꯖꯨꯗꯧꯒꯤ ꯇꯧꯔꯤ
ꯑꯁ ꯆꯨꯔꯗꯤ ꯑꯃꯨꯛꯀ ꯐꯅꯤꯅꯦ ꯉꯔꯥꯡꯗꯣ ꯑꯁ ꯇꯨꯝꯕ ꯈꯔ ꯅꯨꯡꯉꯥꯏꯌꯦ ꯆꯨꯕꯒꯤꯀꯣ
ꯑꯥ ꯍꯣꯏ ꯅꯨꯡꯊꯤꯟꯗ ꯐꯔꯒ ꯅꯨꯡꯗꯥꯡ ꯅꯨꯡꯗꯥꯡ ꯆꯨꯕꯤꯔꯗꯤꯀꯣ
ꯑꯁ ꯑꯩꯗꯤ ꯍꯧꯖꯤꯛꯀꯥꯟꯗꯤ ꯁꯨꯝ ꯅꯨꯃꯤꯠ ꯅꯨꯡꯗꯥꯡ ꯆꯨꯕꯗꯣ ꯐꯥꯝꯃꯤꯅꯤ
ꯅꯨꯡꯗꯥꯡ ꯆꯨꯔꯒ ꯅꯨꯡꯊꯤꯟꯗ ꯑꯃꯨꯛ ꯅꯨꯡꯁꯥꯁꯦ ꯈꯔ ꯁꯥꯗꯣꯛꯑꯗꯤ ꯊꯕꯛ ꯁꯨꯕꯁꯨ ꯈꯔ ꯅꯨꯡꯉꯥꯏꯔꯦꯗꯅ
ꯚꯔꯥꯗ ꯂꯩꯕ ꯆꯦꯔꯤ
ꯑꯩ ꯂꯩꯇꯦ
ꯁ꯭ꯀꯨꯜꯒꯨꯝꯕꯗ ꯂꯩꯕ꯭ꯔꯥ
ꯑꯩꯈꯣꯏꯒꯤ ꯂꯩꯐꯝ ꯄꯤꯌꯦ ꯑꯗꯨꯅ
ꯀꯣꯇꯥꯔꯒꯨꯝꯕ ꯄꯤꯕ꯭ꯔꯥ ꯂꯩꯐꯝ
ꯑꯥꯎ ꯑꯗꯨꯗ ꯂꯩꯌꯦ
ꯑꯉꯥꯡꯁꯤꯡꯒ ꯄꯨꯜꯂꯒ ꯕꯣꯔꯗꯤꯡꯒꯨꯝꯕ ꯂꯩꯕ ꯌꯥꯗ꯭ꯔꯣ
ꯑꯗꯨꯃꯥꯏꯅꯅꯦ ꯂꯩꯔꯤꯁꯦ
ꯑꯣ ꯑꯗꯨꯃꯥꯏꯅ ꯑꯣꯏꯕ꯭ꯔꯥ
ꯑꯗꯨꯃꯥꯏꯅ ꯑꯣꯏꯌꯦ
ꯐꯩ ꯐꯥꯏ
ꯐꯕꯅꯦ ꯑꯩꯗꯤꯐ ꯑꯩ ꯑ ꯉꯁꯥ ꯍꯥꯏꯕꯗꯣ ꯐꯠꯇꯕ ꯊꯕꯛꯁꯨ ꯑꯝꯇ ꯇꯧꯗꯦ ꯍꯥꯏꯗꯣ ꯐꯕ ꯊꯕꯛ ꯉꯥꯛꯇꯅꯤ
ꯌꯥꯏꯅꯦ ꯑꯗꯨꯗꯤ
ꯌꯥꯕꯅꯦ ꯂꯣꯏꯅꯃꯛꯇ ꯌꯥꯕꯅꯦ ꯑꯩꯗꯤ
ꯌꯨꯝꯒ ꯆꯠꯅꯤꯡꯕ ꯋꯥꯈꯜ ꯐꯥꯎꯔꯛꯇ꯭ꯔꯕꯣ
ꯐꯥꯎꯕꯁꯤꯗꯤ ꯐꯥꯎꯕꯁꯤꯗꯤ ꯑꯩ ꯃꯤꯠꯃꯥꯡꯗ ꯏꯃꯥ ꯏꯄꯥ ꯆꯣꯡꯊꯣꯛꯑ ꯂꯩꯔꯦ ꯑꯩ ꯆꯠꯅꯤꯡꯕꯅ ꯉꯥꯎꯔꯦ ꯆꯠ ꯆꯤꯄ ꯌꯥꯗꯕꯒꯤꯅꯤ
ꯑꯁ ꯆꯠꯂꯨꯅꯦ ꯃꯔꯛ ꯃꯔꯛꯇꯗꯤ
ꯁꯨꯇꯤ ꯂꯩꯇꯦ ꯑꯩꯈꯣꯏꯗꯤ ꯀꯥꯂꯦꯟ ꯁꯨꯇꯤꯁꯨ ꯍꯞꯇꯥ ꯑꯃꯈꯛ ꯄꯤꯌꯦ ꯎꯄꯥꯏ ꯂꯩꯇꯦ
ꯃꯊꯟꯗ ꯃꯊꯟꯗ ꯁꯨꯇꯤ ꯂꯧꯔꯒ ꯆꯠꯄ ꯌꯥꯗ꯭ꯔꯣ
ꯑꯁ ꯑꯗꯨꯗꯤ ꯌꯥꯗꯦ ꯑꯗꯨꯗꯤ ꯑꯩꯅ ꯅꯨꯃꯤꯠ ꯃꯌꯥꯝ ꯂꯧꯔꯗꯤ ꯄꯤꯔꯔꯣꯏꯕ ꯌꯨꯝ ꯆꯠꯂꯒ ꯆꯠꯀꯦꯅ ꯆꯠꯂꯒ ꯉꯁꯤ ꯆꯠꯂꯒ ꯉꯁꯤ ꯑꯍꯤꯡ ꯂꯦꯛꯑꯅꯤ ꯂꯦꯛꯑꯒ ꯑꯃꯨꯛ ꯍꯌꯦꯡ ꯑꯃꯨꯛꯂꯦꯅꯦ ꯅꯨꯃꯤꯠ ꯅꯤꯅꯤ ꯍꯨꯝꯅꯤ ꯈꯛꯇꯤ ꯆꯠꯅꯤꯡꯗꯕꯗꯣ ꯅꯨꯡꯉꯥꯏꯔꯛꯑꯀꯥꯟꯗ ꯑꯃꯨꯛ ꯍꯟꯕꯩ ꯇꯥꯏꯃꯤꯡ ꯌꯧꯕꯗꯨꯅꯦꯕ ꯊꯝꯃꯣꯏ ꯀꯥꯏꯔꯤꯁꯦ
ꯃꯥꯅꯦ ꯃꯥꯅꯦ
ꯄꯦꯟꯗ꯭ꯔꯤꯐꯥꯎ ꯂꯩꯅꯤꯡꯕꯗꯁꯨ ꯌꯨꯝꯗ ꯂꯩꯔꯒꯅ ꯊꯕꯛ ꯃꯐꯝꯗ ꯍꯟꯅꯤꯡꯉꯤ ꯊꯕꯛ ꯃꯐꯝ ꯂꯩꯔꯒꯅ ꯌꯨꯝꯗ ꯑꯃꯨꯛ ꯆꯠꯅꯤꯡꯉꯤ ꯀꯔꯤꯅꯣ ꯈꯪꯗꯦ ꯋꯥꯈꯜꯅꯦꯅ
ꯃꯧꯁꯥꯅꯤ ꯃ
ꯅꯣꯏꯁꯨ ꯇꯧꯕ꯭ꯔꯣ
ꯑꯁ ꯇꯧꯅ ꯑꯗꯨꯗꯤ
ꯑꯩꯗꯤ ꯑꯩ ꯈꯛꯇꯔꯥꯅ ꯈꯜꯂꯤꯅꯤꯅꯦ
ꯑ ꯁꯤ ꯇꯝꯄꯥꯛꯇ ꯂꯥꯏꯔꯤꯛ ꯇꯝꯕ ꯑꯩꯅ ꯑꯍꯥꯟꯕ ꯊꯥꯕꯗ ꯌꯨꯝ ꯆꯥꯅꯤꯡꯃꯟꯗꯅꯀꯣ ꯑꯁ ꯄꯥꯏꯗꯤ ꯂꯩꯗꯤ ꯂꯩꯇꯕ
ꯀꯩ ꯀꯩꯅꯣ ꯍꯥꯏꯖꯤꯜꯂꯨꯔꯁꯨ ꯑꯗꯨ ꯁꯛꯁꯦꯁ ꯑꯣꯏꯕ ꯉꯝꯗꯕꯀꯣ
ꯑꯥ
ꯌꯨꯝ ꯆꯠꯅꯤꯡꯕꯒꯤ ꯅꯤꯡꯉꯥꯏ ꯀꯩꯀꯩ ꯑꯣꯏ ꯌꯥꯝ ꯇꯧꯕꯅꯦ ꯑꯩꯁꯦ
ꯎꯝ
ꯃꯈꯈꯣꯏꯅꯗꯤ ꯀꯔꯤꯛꯕꯨꯨ ꯇꯝꯒꯦ ꯌꯨꯝꯗ ꯂꯥꯛꯒꯅꯨ꯫ ꯂꯣꯏꯗ꯭ꯔꯤꯐꯥꯎ ꯐꯖꯅ ꯃꯍꯩ ꯆꯥꯅꯕ ꯇꯧ ꯍꯥꯏꯕ꯫
ꯑꯥ
ꯃꯥ ꯑꯗꯨꯁꯨ ꯑꯗꯨꯁꯨ ꯅꯣꯏꯅ ꯍꯥꯏꯖꯕ ꯋꯥꯅꯤꯀꯣ ꯅꯆꯥ ꯑꯩꯈꯣꯏꯒꯤꯗꯤ꯫ ꯀꯩꯅꯣ ꯌꯥꯝ ꯇꯧꯋꯤꯀꯣ ꯍꯥꯏꯅ ꯍꯣꯏ ꯌꯥꯝ ꯋꯥꯏ ꯍꯥꯏꯅ ꯑꯩ ꯍꯥꯏꯕ
ꯎꯝ ꯃꯣꯏꯗꯤ ꯈꯪꯖꯗ꯭ꯔꯤꯕ꯫
ꯎꯝ
ꯑꯩꯈꯣꯏꯅ ꯊꯦꯡꯅꯔꯤꯕ ꯃꯌꯥꯝꯁꯤꯗꯤ꯫
ꯁꯨꯇꯤꯒꯨꯝꯕ ꯂꯥꯛꯄ ꯀꯥꯟꯗ ꯑꯩꯈꯣꯏꯗꯤ ꯑꯩꯗꯤ ꯊꯦꯡ ꯊꯦꯡ ꯍꯧꯍꯂꯦꯕꯀꯣ꯫
ꯑꯥ
ꯍꯣꯏ ꯅꯣꯏ ꯁꯇ꯭ꯔꯥ ꯅꯠꯇ ꯁꯥꯇ꯭ꯔꯥ ꯅꯠꯇ꯭ꯔꯣꯅꯦ ꯁꯥꯇ꯭ꯔꯕꯨ ꯁꯨꯃꯥꯏꯅ ꯇꯨꯝꯅꯕ꯭ꯔꯣ ꯌꯨꯝ ꯂꯥꯞꯀꯥꯟꯗ ꯍꯥꯏ꯫ ꯑꯩꯅ ꯍꯥꯏꯕꯅꯤ ꯑꯁ ꯑꯩꯈꯣꯏ ꯑꯩꯈꯣꯏ ꯃꯐꯝꯗ ꯇꯨꯝꯁꯤꯠ ꯌꯥꯝ ꯄꯦꯜꯂꯒ ꯑꯩꯈꯣꯏ ꯂꯩꯕꯅꯤꯀꯣ ꯑꯗꯨꯕꯨ ꯌꯨꯝ ꯂꯥꯛꯄ ꯃꯇꯝꯗ ꯄꯦꯟꯅ ꯇꯨꯝꯖꯒꯦ ꯗꯤꯁꯇꯥꯔꯕ ꯇꯧꯅꯨ ꯍꯥꯏꯅ꯫
ꯎꯝ ꯑꯗꯨ ꯉꯥꯛꯇꯅꯦ ꯑꯗꯨꯒꯤ ꯗꯥꯏꯂꯣꯛ ꯉꯥꯛꯇꯅꯦ꯫
ꯍꯣꯁꯇꯦꯜꯒꯨꯝꯕꯗꯗꯤ ꯏꯟꯁꯥꯡꯁꯨ ꯌꯥꯝ ꯍꯥꯎꯇꯕꯅꯤꯅ ꯏꯁꯥꯁꯦ꯫ ꯅꯣꯏꯈꯠ ꯅꯣꯏꯈꯠꯄ ꯌꯥꯝ ꯋꯥꯑꯦꯕꯀꯣ ꯑꯩꯅ ꯍꯥꯏꯕꯅꯤ ꯍꯧꯖꯤꯛ ꯏꯁꯇ ꯅꯣꯏ ꯂꯩꯌꯨ ꯂꯩꯌꯨ ꯍꯥꯏꯕꯗꯒꯤ ꯂꯩꯕꯗꯒꯤꯅꯤꯅꯦ ꯅꯆꯥꯒꯤ ꯐꯤꯕꯝ ꯌꯦꯡꯉꯨꯅꯦ ꯍꯧꯖꯤꯛ ꯌꯥꯝ ꯀꯡꯗ ꯂꯩꯔꯤꯁꯦ ꯍꯥꯏꯕ꯫
ꯑꯥ ꯀꯔꯤꯝ ꯍꯥꯏꯗꯕ꯭ꯔꯥ꯫
ꯀꯤꯝ ꯍꯥꯏꯗꯦ ꯇꯨꯡꯒꯤ ꯀꯥꯟꯅꯒꯗꯕ ꯇꯨꯡꯒꯤ ꯇꯨꯡꯗ ꯑꯐꯕ ꯂꯥꯛꯅꯤ ꯅꯪ ꯁꯨꯃꯥꯏꯅ ꯍꯧꯖꯤꯛ ꯋꯥꯔꯦ ꯋꯥꯁ ꯒꯗꯃꯤ ꯍꯥꯏ ꯅꯠꯇꯣ
ꯑꯥ
ꯅꯣꯏꯥꯟ ꯅꯣꯏꯅ ꯍꯥꯏꯕꯅꯤꯅ ꯏꯟꯖꯕ ꯇꯥꯕꯅꯤꯅꯀꯣ ꯍꯥꯏꯅ ꯑꯩꯁꯨ ꯈꯨꯝꯃꯒ ꯑꯗꯨꯝ ꯂꯩꯈ꯭ꯔꯦ
ꯎꯝ ꯃꯔꯝ ꯌꯥꯝ ꯃꯣꯛꯄ ꯃꯥꯅꯤꯀꯣ꯫
ꯑꯗꯨꯕꯨ ꯌꯨꯝꯗ ꯂꯥꯛꯄꯗꯗꯤ꯫ ꯑꯍꯥꯎ ꯑꯍꯥꯎꯕꯁꯤꯗꯤ ꯐꯖꯅ ꯄꯤꯊꯩ ꯃꯣꯏꯅ꯫
ꯑꯥ
ꯍꯣꯁꯇꯦꯜꯗ ꯀꯌꯥ ꯍꯥꯎꯔꯛꯇꯕꯗꯅ ꯆꯥꯔꯛꯄꯒꯤꯀꯣ꯫
ꯑꯥ
ꯅꯪ ꯌꯨꯝ ꯂꯩꯕ ꯀꯥꯟꯗꯤ ꯑꯍꯥꯎ ꯑꯍꯥꯎꯕ ꯆꯥꯅꯤꯡ ꯆꯥꯅꯤꯡꯕ ꯆꯥꯎ꯫ ꯏꯌꯥꯝꯕꯁꯤꯡꯁꯨ ꯃꯣꯏꯒꯤ ꯀꯩ ꯀꯩꯅꯣ ꯌꯦꯟ ꯅꯣꯏ ꯀꯩ ꯀꯩꯅꯣ ꯌꯥꯝ ꯂꯩꯕꯣ ꯅꯣꯏ ꯁꯥꯅꯤꯡꯉꯤ ꯑꯗꯨꯝ ꯑꯩꯈꯣꯏꯕꯗꯁꯨ ꯑꯗꯨꯝ ꯍꯥꯠꯇꯣꯛꯑꯒ ꯆꯥꯛꯀꯣ ꯏꯁꯥꯒꯤꯗꯃꯛꯇ ꯅꯣꯏꯒꯤꯗꯃꯛꯇꯅꯤ ꯑꯩꯈꯣꯏꯅ ꯂꯣꯏꯔꯤꯁꯤ ꯍꯥꯏꯅ ꯀꯣ꯫ ꯑꯗꯨꯕꯨ ꯉꯣꯁꯤꯟꯅꯕꯨꯗꯤ ꯌꯥꯗꯦ꯫ ꯂꯔꯤꯛꯇ ꯊꯋꯥꯏ ꯌꯥꯎꯖꯔꯒ ꯇꯝꯒꯗꯕꯅꯤ ꯍꯥꯏꯅꯀꯣ ꯑꯗꯨꯅꯤꯅꯦ ꯍꯥꯏ ꯍꯥꯏꯕ ꯀꯥꯏꯗꯩ ꯉꯣꯁꯤꯟꯕꯅꯣ ꯑꯩꯈꯣꯏꯅ ꯑꯗꯨꯝ ꯍ ꯍꯦꯛꯇ ꯍꯥꯏꯖꯤꯜꯂꯨꯕꯀꯣ
ꯑꯝ
ꯑꯩꯁꯨ ꯗꯥꯏ ꯌꯥꯕꯅꯦꯕꯀꯣ
ꯍ ꯃꯤꯅ ꯅꯌꯥꯝꯕꯁꯤꯡ ꯊꯃꯣꯏ ꯁꯦꯡꯅ ꯃꯅꯥꯎꯒꯤꯗꯃꯛ ꯍꯥꯏꯔꯒ ꯅꯪꯅ ꯍꯦꯛꯇ ꯍꯥꯏꯖꯤꯟꯕꯅꯦꯕ꯫
ꯅꯠꯇꯦ ꯑꯩꯁꯨꯁꯦꯡꯕꯅꯤ ꯍꯥꯏꯗꯣ꯫
ꯑꯦ
ꯃꯔꯛ ꯃꯔꯛꯇꯤ ꯂꯝꯍꯦꯟꯕ ꯑꯃꯝꯇꯁꯨ ꯌꯥꯎꯔꯤꯕ ꯀꯣ꯫
ꯑꯥ
ꯃꯤ ꯍꯥꯏꯁꯦ ꯃꯇꯝ ꯃꯇꯝꯒꯤ ꯆꯠꯅꯕꯤꯗꯣ ꯑꯗꯨꯗ ꯍꯦꯛꯇ ꯆꯪꯒꯦ ꯍꯦꯛꯇ ꯆꯪꯒꯦ ꯇꯧꯋꯦꯕ
ꯍꯣꯏ
ꯕꯨ ꯄ ꯀꯟꯅꯗꯤ ꯍꯣꯠꯅꯔꯤ ꯑꯗꯨꯒꯨꯝꯕꯗ ꯑꯗꯨꯒꯨꯝꯕꯗꯒꯤ ꯂꯥꯞꯊꯣꯛꯅꯕ ꯍꯥꯏꯅꯀꯣ
ꯎꯝ ꯍꯣꯠꯅꯒꯗꯕꯅꯤ
ꯁꯨꯝ ꯁꯨꯝ ꯂꯩꯔꯤꯗꯤ ꯃꯥꯥꯏꯅ ꯀꯩꯁꯨ ꯉꯝꯃꯨꯅꯤꯅꯦ ꯀꯩꯅꯣ
ꯎꯝ ꯑꯗꯨ ꯃꯤꯗꯤ ꯌꯥꯝꯅ ꯌꯥꯝ ꯋꯥꯅ ꯍꯣꯠꯅꯩꯌꯦꯕ
ꯃꯥꯅꯦ ꯃꯥꯅꯦ
ꯈꯔꯗꯤ ꯑꯗꯨꯝ ꯐꯅꯦꯛ ꯑꯃ ꯍꯥꯏꯔꯁꯨ ꯏꯟꯗꯕ ꯑꯗꯨꯃꯥꯏꯅ ꯇꯧꯋꯦꯕ ꯑꯌꯥꯝꯕꯁꯤꯡꯗꯤ ꯌꯥꯝ ꯂꯨ ꯅ ꯅꯨꯡꯁꯤꯅ ꯂꯣꯏꯅꯕ ꯃꯥꯜꯂꯤꯀꯣ
ꯑꯁ ꯌꯥꯝ ꯅꯨꯡꯁꯤꯅ ꯇꯧꯕꯤ ꯃꯣꯏꯅ
ꯐꯩ
ꯑꯩꯈꯣꯏꯅ ꯑꯩꯅ ꯍꯧꯖꯤꯛꯇꯤ ꯍꯧꯖꯤꯛꯇꯤ ꯔꯦꯟꯗꯤ ꯔꯦꯟ ꯂꯩꯈ꯭ ꯔꯦꯟ ꯂꯩꯈ꯭ꯔꯤꯕꯀꯣ ꯑꯗꯨꯒꯤ ꯈꯨꯗꯛꯇ ꯏꯟ ꯍꯤꯡꯖꯥꯡ ꯍꯥꯎꯇꯕ ꯃꯇꯝꯗ ꯗꯥꯏꯔꯦꯛ ꯁꯥ ꯌꯣꯟꯕ ꯃꯐꯝꯒꯨꯝꯗ ꯆꯠꯀꯅꯦꯕꯀꯣ ꯃꯣꯏꯗ ꯍꯥꯏꯗ꯭ꯔꯤꯉꯩꯗ ꯑꯩ ꯍꯧꯖꯤꯛ ꯁꯤ ꯗꯨꯀꯥꯟꯗ ꯂꯩꯔꯦ ꯄꯩꯁꯥ ꯈꯔ ꯊꯥꯔꯛꯑꯣ ꯍꯥꯏꯔꯤ ꯑꯗꯨꯗꯤ ꯁꯣꯏ ꯑꯗꯨꯗꯤ ꯁꯣꯏꯗ꯭ꯔꯦꯗꯅ
ꯑꯥ
ꯌꯥꯏꯅꯦ
ꯑꯃꯗ ꯑꯃꯗ ꯌꯥꯗ꯭ꯔꯗꯤ ꯑꯃꯗ ꯑꯃꯨꯛꯀ ꯇꯧꯅꯤ
ꯑꯥ ꯀꯌꯥ ꯂꯩꯕꯩꯔꯣ ꯍꯥꯏꯁꯦ
ꯍꯣꯏ ꯃꯉꯥ ꯃꯔꯤ ꯂꯩꯌꯦ ꯏꯌꯥꯝꯕ ꯃꯔꯤ
ꯑꯦꯁ ꯑꯗꯨꯗꯤ ꯅꯪ ꯅꯨꯡꯉꯥꯏꯅ ꯑꯣꯟ ꯑꯣꯟꯗꯅ ꯁꯥꯟꯅꯕ ꯌꯥꯔꯦ ꯀꯩꯅꯣ
ꯃꯤꯅꯗꯤ ꯍꯥꯏ ꯑꯗꯨ ꯅꯪ ꯑꯁ ꯅꯪꯗꯤ ꯃꯤ ꯅꯌꯥꯝꯕ ꯌꯥꯝ ꯂꯩꯔꯁꯨ ꯀꯩꯅꯣ ꯌꯥꯝ ꯆꯥꯎꯊꯣꯛꯄ ꯈꯣꯠꯄ ꯅꯠꯇ꯭ꯔꯒ ꯉꯥꯎꯁꯤꯟꯅꯕꯗꯤ ꯌꯥꯝ ꯇꯧꯗꯦꯀꯣ ꯍꯥꯏꯅ ꯍꯥꯏ ꯑꯆꯨꯝꯕꯔꯣꯝꯗ ꯇꯧꯗꯕꯅꯤꯅꯦꯅ ꯍꯥꯏꯅ ꯑꯩꯅ ꯍꯥꯏꯕ
ꯎꯝ
ꯐꯩꯌꯦ ꯅꯪꯅ ꯅꯌꯥꯝꯕ ꯁꯤꯡꯅ ꯅꯪꯉꯣꯟꯗ ꯂꯨꯅ ꯅꯨꯡꯁꯤꯅ ꯇꯧꯋꯦ ꯍꯥꯏꯕ ꯅꯪ ꯈꯪꯉꯤꯁꯦ ꯐꯔꯕꯅꯦ ꯃꯤ ꯑꯇꯩꯗꯤ ꯈꯪꯕ ꯌꯥꯎꯗꯦ ꯈꯪꯕ ꯂꯩꯔꯤ ꯈꯪꯕ ꯌꯥꯝꯗꯦꯕ
ꯑꯣ ꯑꯁ ꯑꯌꯥꯝꯕꯁꯤꯗꯤ ꯑꯩꯅ ꯋꯥꯗꯒꯤ ꯍꯥꯏ ꯁ꯭ꯀꯨꯜ ꯀꯥꯕ ꯃꯇꯝ ꯕꯣꯔꯗꯤꯡꯗ ꯍꯧꯔꯛꯄ ꯃꯇꯝꯗꯁꯨꯀꯣ ꯅꯣꯏꯅ ꯏꯁꯥ ꯏꯅꯥꯎ-ꯅꯨꯄꯥꯁꯦ ꯕꯣꯔꯗꯤꯡꯗ ꯂꯩꯔꯛꯄꯅꯤꯅ ꯑꯍꯥꯎ ꯑꯍꯥꯎꯕ ꯌꯥꯝ ꯆꯥꯅꯤꯡꯔꯝꯒꯅꯤ ꯍꯥꯏꯕ ꯋꯥꯈꯟꯗꯣ ꯌꯥꯝ ꯊꯝꯃꯦꯕꯀꯣ ꯑꯗꯨꯅ ꯗꯨꯀꯥꯟ ꯑꯃꯗ ꯑꯩꯅ ꯆꯥꯅꯤꯡ ꯆꯥꯅꯤꯡꯕ
ꯎꯝ
ꯑꯩꯒꯤ ꯂꯧꯅꯕ ꯍꯥꯏꯅꯕꯅꯦ ꯑꯩ ꯂꯥꯛꯄꯗ ꯄꯨꯂꯞ ꯄꯨꯂꯞ ꯊꯤꯕꯤꯒꯦ ꯍꯥꯏꯅꯀꯣ ꯍꯥꯏ ꯁꯨꯃꯥꯏꯅ ꯇꯧꯑꯦ ꯗꯨꯀꯥꯟ ꯃꯄꯨꯁꯤ ꯌꯥꯝ ꯊꯥꯖꯕ ꯑꯩꯈꯣꯏꯕꯨ
ꯑꯝ
ꯑꯗꯨꯃꯥꯏꯅ ꯇꯧꯔꯛꯄꯗꯒꯤꯅꯦ ꯑꯩꯁꯦ ꯋꯥꯡ ꯋꯥꯡꯅ ꯆꯥꯎꯈꯠꯂꯤ ꯆꯥꯎꯊꯣꯛꯂꯤꯁꯦ ꯑꯩ ꯍꯥꯟꯅ ꯌꯥꯝ ꯄꯤꯛꯇ꯭ꯔꯨ ꯄꯤꯛꯇ꯭ꯔꯨ ꯑꯣꯏꯔꯝꯕꯅꯦꯕꯀꯣ
ꯑꯥ
ꯍꯧꯖꯤꯛꯇꯤ ꯍꯧꯖꯤꯛꯇꯤ ꯑꯩꯁ ꯃꯣꯏꯅ ꯅꯕꯤꯕ ꯍꯣꯠꯅꯕꯤꯕꯗꯣ ꯃꯥꯡꯖꯗ꯭ꯔꯦꯕꯀꯣ
ꯑꯝ
ꯍꯧꯖꯤꯛꯗꯤ ꯏꯁꯥꯁꯨ ꯏꯁꯥꯁꯨ ꯐꯒꯠꯂꯦ ꯏꯁꯥꯁꯨ ꯋꯥꯡ ꯆꯥꯎꯕ ꯆꯥꯎꯊꯣꯛ ꯀꯩꯅꯣ ꯇꯧꯔꯦ ꯆꯥꯎꯔꯛꯈ꯭ꯔꯦ ꯑꯗꯨꯒꯤ ꯑꯩꯅ ꯍꯧꯖꯤꯛ ꯈꯜꯂꯤꯁꯦ ꯍꯧꯖꯤꯛꯇꯤ ꯑꯩꯅ ꯃꯣꯏꯕꯨ ꯃꯣꯏꯒꯤ ꯃꯣꯏ ꯃꯣꯏꯒꯤ ꯃꯆꯥ ꯃꯆꯥꯁꯤꯡꯗꯨ ꯑꯩꯅ ꯑꯃꯨꯛꯀ ꯌꯦꯡꯁꯤꯟꯕ ꯇꯥꯔꯦ ꯍꯥꯏꯅꯀꯣ ꯄꯩꯁꯥꯃꯛꯇ ꯃꯇꯦꯡ ꯇꯧꯕ ꯉꯝꯁꯨ ꯍꯥꯅ ꯑꯩꯈꯣꯏꯗꯤ ꯂꯥꯏꯔꯤꯛ ꯇꯝꯔꯛꯄꯅꯤꯅꯥ ꯂꯥꯏꯔꯤꯛ ꯂꯩꯁꯨ ꯇꯧꯕ ꯅꯠꯇ꯭ꯔꯒ ꯃꯣꯏꯒꯤ ꯑꯐꯕ ꯂꯝꯕꯤꯗ ꯂꯥꯏꯟ ꯇꯥꯛꯄꯒꯨꯝꯕꯁꯦ
ꯎꯝ
ꯁꯤꯗꯤ ꯑꯩꯒꯤ ꯑꯩꯒꯤ ꯊꯕꯛ ꯑꯣꯏꯔꯦꯕ ꯍꯧꯖꯤꯛꯀꯥꯟꯗꯤ
ꯎꯝ ꯐꯩꯑꯦ ꯑꯗꯨꯃꯥꯏ ꯇꯧꯒꯗꯕꯅꯤ
ꯐꯦꯃꯤꯂꯤꯗ ꯐꯦꯃꯤꯂꯤꯗ ꯋꯥꯈꯜ ꯃꯥꯟꯅꯕ ꯍꯥꯏꯁꯦ ꯁꯤꯅꯤꯅꯦꯀꯣ
ꯃꯥꯅꯤ ꯑꯌꯥꯝꯕꯁꯤꯡꯁꯨ ꯒ꯭ꯌꯥꯟ ꯇꯥꯕꯩꯅꯦ ꯅꯪ ꯅꯨꯡꯉꯥꯏꯔꯤꯗꯣ ꯑꯌꯥꯝꯕꯁꯤꯡ ꯃꯌꯥꯝ ꯂꯩꯔꯒꯁꯨ ꯃꯣꯏ ꯒ꯭ꯌꯥꯟ ꯇꯥꯔꯗꯤ ꯅꯪꯁꯨ ꯋꯥꯒꯅꯦꯕ ꯃꯣꯏꯁꯨ ꯐ ꯎ ꯒ꯭ꯌꯥꯟ ꯇꯥꯕ ꯈꯛ ꯅꯠꯇꯅ ꯐꯕꯒꯤꯅꯤ ꯎꯝ
ꯃꯣꯏꯗꯣ ꯁꯨꯃꯥꯏ ꯇꯧꯗꯤ ꯁꯨꯃꯥꯏ ꯇꯧꯋꯤ ꯍꯥꯏꯕꯗꯣ ꯂꯣꯏ ꯈꯪꯉꯤꯕ
ꯎꯝ ꯐꯩꯑꯦ ꯅꯔꯥꯏꯕꯛ ꯌꯥꯝ ꯐꯩ
ꯅꯨꯄꯤꯒ ꯅꯨꯄꯤꯒ ꯀꯣꯏꯗ꯭ꯔꯣ ꯍꯥꯏꯅ ꯃꯔꯛ ꯃꯔꯛꯇ ꯍꯪꯕꯀꯣ ꯑꯩꯉꯣꯟꯗ
ꯑꯥ ꯑꯥ ꯑꯥ
ꯑꯩꯅ ꯀꯣꯏꯗꯦ ꯍꯥꯏꯗꯤ ꯑꯁꯅ ꯀꯣꯏꯒꯗꯕꯅꯤꯅꯦ ꯀꯩꯅꯣ ꯅꯨꯄꯤ ꯀꯣꯏꯕꯁꯨ ꯅꯨꯄꯤ ꯀꯣꯏꯕꯁꯨ ꯃꯍꯥꯎ ꯑꯃ ꯂꯩꯕꯅꯤ ꯍꯥꯏꯅꯀꯣ ꯏꯟꯇꯔꯦꯁ ꯑꯃ ꯂꯩꯅꯤ ꯍꯥꯏꯅ ꯇꯧꯁꯤꯜꯂꯣ ꯐꯠꯇꯕ ꯊꯕꯛꯇꯤ ꯇꯧꯒꯗꯕ ꯅꯠꯇꯦ ꯀꯁꯨ ꯔꯤꯛ ꯂꯥꯏꯔꯤꯛ ꯇꯝꯕꯗ ꯅꯨꯄꯤ ꯑꯉꯥꯡ ꯁꯨꯝ ꯔꯤꯂꯦꯁꯟꯗ ꯂꯩꯕꯁꯨ ꯑꯃꯔꯣꯝꯗ ꯂꯥꯔꯤꯛ ꯇꯝꯕ ꯅꯨꯡꯉꯥꯏꯕꯅꯤ ꯍꯥꯏꯅꯀꯣ
ꯎꯝ ꯐꯩ
ꯑꯃꯃꯝꯗ ꯁꯞꯄꯣꯔꯠ ꯇꯧꯃꯤꯟꯅꯔꯒ ꯁꯨꯃꯥꯏ ꯂꯩꯕꯗꯨ ꯐꯩ ꯍꯥꯏꯅꯀꯣ
ꯎꯝ
ꯑꯗꯨꯁꯨ ꯆꯨꯝꯗꯤ ꯆꯨꯝꯕꯀꯣ ꯍꯧꯔꯒꯦ ꯉꯁꯤꯗꯒꯤꯗꯤ
ꯎꯝ ꯌꯥꯔꯕꯅꯤꯅ ꯏꯃꯨꯡ ꯃꯅꯨꯡꯁꯨ ꯑꯌꯥꯕ ꯄꯤ